ꯇꯥꯕ꯭ꯔꯣ
ꯇꯏꯌꯦ
ꯀꯩꯗꯧꯔꯤꯅꯣ
ꯑꯦ ꯆꯥꯛ ꯆꯥꯕ ꯂꯣꯏꯔꯒ ꯐꯝꯃꯦ
ꯌꯥꯝ ꯅꯨꯡꯉꯥꯏꯀꯣ ꯃꯤꯗꯤ
ꯅꯪꯗꯤ
ꯑꯩꯗꯤ ꯌꯦꯟꯁꯥꯡ ꯊꯣꯡꯉꯒ ꯂꯩꯌꯦ
ꯑꯁ ꯆꯥꯛ ꯆꯥꯗꯔꯤ
ꯆꯥꯛ ꯆꯥꯗ꯭ꯔꯤꯅꯦ ꯅꯪꯗꯤ ꯌꯥꯝ ꯅꯨꯡꯉꯥꯏꯔꯤꯅꯦ ꯆꯥꯛ ꯆꯥꯊꯣꯛꯑꯕꯅꯤꯅ ꯊꯕꯛ ꯂꯣꯏꯔꯦꯕ
ꯍꯣꯏ ꯊꯦꯡꯉꯤꯍꯦ ꯅꯪꯗꯤ
ꯅꯪ ꯉꯥꯏꯕꯗ ꯊꯦꯡꯕꯅꯦ ꯉꯁꯤꯗꯤ ꯅꯪꯅ ꯅꯦ ꯅꯪꯅ
ꯉꯁꯤ ꯁꯟꯗꯦꯅꯦ ꯀꯔꯤꯒꯤ ꯊꯕꯛ ꯇꯧꯕ꯭ꯔꯣ ꯅꯪꯗꯤ
ꯊꯕꯛ ꯇꯧꯗꯦꯗ
ꯀꯔꯤ ꯇꯧꯕ꯭ꯔꯥ ꯁꯤꯁ ꯑꯩ ꯍꯣꯏ ꯍꯥꯏꯌꯨꯅꯥ
ꯅꯪ ꯀꯣꯜ ꯇꯧꯔꯛꯄꯗꯣ ꯊꯤꯡꯃꯟꯕꯒꯤꯅꯦꯕ
ꯑꯩꯁꯨ ꯆꯥꯛ ꯆꯕ ꯂꯣꯏꯕꯗ ꯉꯥꯏꯔꯤꯌꯦ ꯀꯔꯤꯔꯣ
ꯑꯣ ꯅꯪ ꯊꯕꯛ ꯆꯠꯄ꯭ꯔꯣ ꯉꯁꯤ
ꯁꯟꯗꯦꯅꯦ ꯍꯥꯏꯔꯒ ꯑꯃꯨꯛꯀꯥ ꯆ꯭ꯔꯁ ꯆꯠꯄꯅꯦ
ꯑꯣ ꯑꯣ
ꯆꯠꯇꯦ ꯅꯪꯗꯤ
ꯑꯩ ꯉꯁꯤ ꯆꯠꯇ꯭ꯔꯦ ꯁꯥꯎꯕ ꯌꯥꯗ꯭ꯔꯦ ꯅꯪ ꯁꯥꯥꯎꯔꯗꯤ ꯑꯩ ꯍꯔꯥꯎꯒꯅꯦꯕ ꯑꯗꯨꯒꯤ
ꯍꯟꯁꯥꯡ ꯆꯥꯔꯒꯦ ꯅꯪ ꯌꯥꯝ ꯍꯔꯥꯎꯕ ꯃꯥꯟꯂꯦ ꯉꯁꯤꯁꯦ
ꯑꯁ ꯍꯦꯟꯁꯥꯡ ꯍꯥ ꯑꯥ ꯑꯍꯧꯕ ꯆꯥꯕꯒꯤ ꯍꯥꯔꯎꯕꯅꯦ ꯀꯔꯤꯔꯣ
ꯑꯩ ꯈꯪꯉꯦꯕ ꯑꯗꯣ ꯌꯦꯟꯁꯥꯡ ꯃꯤꯡꯗꯣ ꯍꯥꯏꯔꯛꯑꯣꯕ
ꯑꯥ ꯌꯦꯟꯁꯥ ꯌꯦꯟꯁꯥ
ꯑꯗꯨꯅꯦꯕ ꯅꯪ ꯌꯦꯟꯁꯥ ꯆꯠꯔꯝꯒꯗꯧꯕ ꯃꯥꯥꯜꯂꯦꯕ ꯅꯪꯅ ꯊꯣꯡꯕꯗꯤ ꯑꯣꯏꯔꯝꯒꯗꯧ ꯃꯥꯟꯗꯦ
ꯑꯦ ꯑꯩꯗꯤ ꯍꯣꯁꯇꯦꯜꯗ ꯂꯩꯕꯅꯦ ꯀꯥꯏꯔꯣ ꯀꯔꯤꯔꯣ
ꯑꯦ ꯑꯗꯨ
ꯑꯗꯣ ꯅꯪ ꯍꯣꯁꯇꯦꯜ ꯂꯩ ꯍꯥꯏꯕꯗꯨ ꯅꯪ ꯅꯍꯥꯟꯗꯒꯤ ꯍꯥꯏꯔꯝꯗꯦꯗꯅ ꯑꯩꯉꯣꯟꯗ ꯑꯗꯨꯒꯤ ꯑꯩ ꯈꯪꯗ꯭ꯔꯦꯕ
ꯍꯣꯏ ꯅꯪꯅ ꯑꯩꯅ ꯊꯣꯡꯕ ꯃꯟꯗꯦ ꯍꯥꯏꯕꯒꯤ
ꯅꯪ ꯌꯦꯟꯁꯥꯡ ꯊꯣꯡꯕ ꯍꯩꯕ꯭ꯔꯣ
ꯍꯦꯑꯦ ꯑꯗꯨꯕꯨ ꯍꯟꯗꯛꯇꯤ ꯍꯣꯁꯇꯦꯜꯗ ꯂꯩꯕꯅꯤꯅ ꯎꯄꯥꯏ ꯂꯩ
ꯑꯦ ꯅꯪ ꯍꯣꯁꯇꯦꯜ ꯂꯩꯕ꯭ꯔꯣ ꯑꯁꯦꯡꯕ
ꯑꯥ ꯅꯪꯗꯤ ꯀꯥꯏ ꯂꯩꯕ꯭ꯔꯣ
ꯑꯩꯗꯤ ꯍꯣꯁꯇꯦꯜ ꯃꯥꯟꯕꯗꯣ
ꯀꯔꯤ ꯍꯣꯁꯇꯦꯜ ꯃꯥꯟꯕ ꯍꯥꯏꯕꯗꯤ
ꯍꯣꯁꯇꯦꯜ ꯃꯥꯟꯕ ꯍꯣꯁꯇꯦꯜꯗꯤ ꯅꯠꯇꯕꯗꯣ
ꯔꯦꯟꯠ
ꯍꯣꯏ ꯑꯗꯨ ꯌꯥꯝ ꯐꯥꯏꯅꯦ
ꯍꯩꯇꯔꯥꯗꯤ
ꯁꯤꯒꯨꯝꯕ ꯃꯤꯅꯤ ꯑꯩ ꯋꯥꯔꯤ ꯁꯥꯥꯟꯅꯤꯡꯉꯤꯁꯦ
ꯁꯦꯁ ꯅꯣꯛꯅꯤꯡꯉꯤ
ꯑꯁꯦꯡꯕꯅꯦ
ꯒꯥꯔꯤ ꯆ ꯊꯣꯡꯕ꯭ꯔꯣ ꯊꯣꯡꯕ꯭ꯔꯣ ꯎꯝ
ꯕꯤꯟꯁ ꯀꯔꯤ ꯍꯥꯏꯁꯤꯔꯥ ꯑꯁꯥꯡꯕ ꯖꯥꯠ ꯇꯣ
ꯑ ꯑꯣ ꯈꯪꯉꯦ ꯈꯪꯉꯦ ꯐ꯭ꯔꯦꯁꯔꯣ ꯀꯩ ꯀꯩꯗꯜ ꯂꯩꯕ ꯂꯩꯕ
ꯑꯗꯨ ꯆꯝꯐꯨꯠ ꯆꯥꯅꯤꯡꯕꯗꯣ ꯑꯗꯨꯒꯤ ꯗꯨꯀꯥꯟꯗ ꯀꯨꯝꯃꯒ ꯂꯩꯔꯦ ꯂꯩꯔꯥꯒ ꯑꯗꯣ ꯊꯣꯡꯁꯤꯔꯥ ꯍꯥꯏꯅ
ꯐꯌꯦ ꯐꯌꯦ ꯍꯥꯎꯒꯅꯤꯌꯦ
ꯑ ꯍꯥꯎꯗꯤ ꯍꯥꯎꯒꯗꯩ ꯃꯥꯜꯂꯦ ꯅꯪ ꯌꯦꯟꯁꯥ ꯆꯥꯈ꯭ꯔꯕꯅꯤꯅ ꯆꯥꯒꯗꯧꯗꯣ ꯆꯥꯒꯗꯧ ꯃꯥꯟꯗ꯭ꯔꯦꯗ
ꯑꯦ ꯇꯔꯁꯨ ꯆꯝꯐꯨꯠꯇꯤ ꯆꯥꯅꯤꯡꯉꯤ
ꯑꯦ ꯅꯪ ꯆꯝꯐꯨꯠ ꯄꯥꯝꯗ꯭ꯔꯅꯦ
ꯄꯝꯃꯦ ꯆꯥꯕ ꯐꯪꯗꯦ ꯁꯤꯗꯗꯤ
ꯌꯦꯟꯁꯥ ꯆꯥꯕ ꯃꯇꯝꯗ ꯆꯥꯛ ꯍꯥꯞꯂꯒ ꯆꯝꯐꯨꯠ ꯄꯥꯝꯃꯦ ꯍꯥꯏꯔꯒ ꯆꯝꯐꯨꯠ ꯆꯥꯕ ꯃꯇꯝꯗ ꯆꯥꯛ ꯍꯥꯞꯇꯕ ꯃꯤꯗꯨꯔꯣ
ꯎ
ꯅꯪꯒꯤ ꯀꯨꯏꯁꯟꯁꯤ ꯈꯨꯝꯕ ꯉꯝꯗ꯭ꯔꯦ ꯑꯩ
ꯈꯨꯝꯕ ꯉꯝꯗꯕꯅ ꯃꯔꯝ ꯑꯩ ꯈꯪꯉꯦ ꯆꯨꯝꯕꯒꯤꯅꯦ ꯑꯗꯣ
ꯆꯁ ꯀꯔꯤ ꯍꯣꯏ ꯍꯣꯏ
ꯅꯪ ꯅꯪ ꯍꯟꯗꯛ ꯅꯨꯡꯉꯥꯏꯔꯤꯀꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯊꯦꯡꯅꯗꯕꯁꯨ ꯀꯨꯏꯔꯦ ꯅꯣꯡ ꯐꯥꯗꯣꯛ ꯑꯃꯨꯛ ꯄꯨꯟꯁꯦ
ꯍꯣꯏ ꯌꯥꯏꯑ
ꯌꯥꯏꯀꯣ
ꯍꯣꯏ ꯀꯥꯏ ꯂꯩꯕ꯭ꯔꯣ ꯅꯪꯗꯤ
ꯑꯩꯁꯦ ꯃꯄꯥꯟꯂꯣꯝꯗ ꯂꯩꯌꯦ
ꯃꯄꯥꯟꯂꯣꯝꯗ ꯍꯥꯏꯕꯗꯤ ꯍꯥꯏꯕ ꯌꯥꯏꯌꯦꯅ
ꯌꯥꯏ ꯀꯥꯏꯗꯦ ꯀꯥꯏꯗꯦ
ꯍꯥꯌꯣꯅꯥ ꯑꯗꯨꯗꯤ
ꯑꯩꯁꯦ ꯗꯦꯜꯂꯤ ꯒꯨꯝꯕꯗ ꯀꯣ ꯂꯩꯌꯦ
ꯑꯣ ꯐꯌꯦꯐꯌꯦ ꯑꯩꯈꯣꯏꯗꯤ ꯗꯦꯜꯍꯤꯁꯨ ꯆꯠꯄ ꯐꯪꯗꯦ
ꯀꯥꯏꯗ ꯂꯩꯒꯦ
ꯍꯥꯥ
ꯀꯥꯏꯗ ꯂꯩꯒꯦ
ꯑꯁ ꯑꯩꯈꯣꯏꯒꯤ ꯏꯝꯐꯥꯜꯗ ꯂꯩꯌꯦ
ꯑꯗꯨꯗꯤ ꯌꯥꯝ ꯐꯩꯅ ꯑꯩ ꯂꯥꯛꯄꯗ ꯄꯨꯟꯁꯤꯀꯣ
ꯍꯣꯏ ꯌꯥꯏ ꯌꯥꯏ ꯑꯆꯥꯄꯣꯠ ꯄꯨꯔꯛꯑꯣ ꯀꯣ
ꯍꯣꯏ ꯅꯪ ꯄꯥꯝꯕ ꯆꯄꯣꯠꯠꯇ ꯑꯩꯉꯣꯟꯗ ꯍꯥꯏꯔꯛꯑꯣꯀꯣ
ꯍꯣꯏ ꯆꯀ꯭ꯂꯦꯠ
ꯆꯣꯀꯣꯂꯥꯠ ꯈꯛꯇꯥ
ꯍꯣꯏ ꯆꯣꯀ꯭ꯂꯦꯠ ꯄꯨꯔꯛꯔꯗꯤ ꯌꯥꯔꯦ ꯑꯇꯣꯞꯄꯗꯤ ꯌꯥꯔꯦ
ꯁꯦꯡꯕ꯭ꯔꯅꯦ
ꯍꯣꯏ ꯑꯦꯕꯅꯦ
ꯆꯥꯛꯀ꯭ꯂꯦꯠ ꯀꯔꯤ ꯆꯣꯀꯣ꯭ꯂꯦꯠ ꯄꯥꯝꯕꯅꯣ ꯅꯪ
ꯆꯣꯀ꯭ꯂꯦꯠ ꯍꯥꯏꯔꯗꯤ ꯆꯣꯀ꯭ꯂꯦꯠ ꯆꯀ꯭ꯂꯦꯠꯅꯤ
ꯍꯜꯂꯣ ꯍꯂꯥꯎꯕꯒꯤꯅꯦ ꯅꯪꯒꯤ ꯆꯣꯀ꯭ꯂꯦꯠ ꯄꯨꯔꯛꯀꯅꯤ ꯍꯥꯏꯕꯗꯣ ꯇ ꯍ ꯅꯪꯒꯤꯗꯃꯛꯇꯅꯦ ꯑꯩ ꯍꯤꯡꯉꯤꯕꯁꯦ ꯄꯨꯔꯛꯇꯣꯏꯅꯤ
ꯍꯣꯏ ꯍꯣꯏ ꯍꯣꯏ ꯍꯣꯏ
ꯍꯣꯁꯇꯦ ꯑꯃꯃꯤ ꯀꯌꯥ ꯂꯒꯦ
ꯍꯁꯥꯎꯗ ꯑꯩꯒ ꯍꯁꯎꯗ ꯔꯣ
ꯍꯣꯏ
ꯁꯚꯦꯟꯇꯤ ꯀ꯭ꯂꯥꯁ ꯂꯩꯌꯦ
ꯅꯪ ꯀꯟꯗꯦꯟꯗꯒꯨꯝꯕ ꯂꯩꯕ꯭ꯔꯣ
ꯅꯠꯇꯦ ꯅꯠꯇꯦ
ꯑ ꯑꯩ ꯁꯨꯝ ꯏꯆꯝ ꯆꯝꯕ ꯑ
ꯍꯣꯏ ꯏꯆꯝ ꯆꯝꯕ ꯍꯣꯁꯇꯦꯜꯅꯦ ꯑꯩꯈꯣꯏꯒꯤꯗꯤ
ꯊꯒ ꯇꯧꯕꯕꯅꯤꯍ ꯑꯩꯅ ꯐꯒꯤ ꯇꯧꯔꯒ ꯃꯥꯁꯨ ꯑꯩꯒꯤ ꯃꯇꯨꯡꯨꯡ ꯏꯟꯕ ꯁꯥꯏꯅꯦ
ꯑꯦ ꯑꯩꯈꯣꯏꯒꯤ ꯅꯠꯇꯦ ꯏꯆꯝ ꯆꯝꯕ ꯍꯣꯁ ꯇꯧꯅꯦ ꯑꯔꯒ ꯀꯔ
ꯁꯦꯡꯕ꯭ꯔꯅꯦ
ꯍꯣꯏ
ꯑꯗꯣ ꯑꯩ ꯅꯪꯕꯨ ꯑꯩ ꯍꯣꯏ ꯏꯊꯟꯗ ꯂꯩꯌꯦ ꯍꯧꯖꯤꯛꯁꯤ
ꯎꯝ ꯎꯝ
ꯑꯩ ꯅꯪꯕꯨ ꯅꯪꯕꯨ ꯊꯦꯡꯅꯅꯤꯡꯉꯥꯏ ꯍꯣꯁꯇꯦꯜꯗ ꯆꯪꯕꯗꯣ ꯃꯣꯏ ꯄꯤꯒꯦꯔꯥ ꯃꯇꯝ
ꯄꯤꯔꯣ ꯄ ꯄꯤꯕ ꯌꯥꯗꯦꯍꯦ
ꯑ ꯃꯅꯥꯎ ꯃꯌꯥꯝꯕꯅꯦ ꯍꯥꯏꯖꯤꯜꯂꯒ ꯆꯪꯕꯗꯤ
ꯆꯥꯡꯕ ꯌꯥ ꯍꯣꯏ ꯆꯥꯡꯕꯗꯤ ꯌꯥꯏꯑꯕ ꯑꯗꯨꯒ ꯃꯊꯛꯇ ꯀꯥꯕꯨꯗꯤ ꯌꯥꯔꯣꯏꯕ
ꯃꯊꯛꯇ ꯀꯥꯕ ꯌꯥꯏ ꯑꯦ ꯅꯪ ꯃꯊꯛꯇ ꯀꯥꯗꯁꯨ ꯅꯪ ꯀꯨꯞꯄ ꯌꯥꯏꯅ
ꯁꯦꯀꯦꯟ ꯐ꯭ꯂꯣꯔꯗꯅꯦ ꯑꯩꯈꯣꯏꯗ ꯂꯩꯕꯗꯣ
ꯅꯪ ꯀꯨꯝꯕ ꯌꯥꯗꯦ
ꯍ ꯑꯥ ꯌꯥꯏꯑꯦ ꯅꯪꯃꯛ ꯀꯧꯔꯗꯤ ꯆꯄꯠ ꯄꯨꯔꯛꯄ ꯅꯨꯃꯤꯀꯣ ꯍꯣꯏ ꯑꯗꯨꯃꯥꯏꯅ ꯇꯧꯁꯦ ꯌꯥꯏꯌꯦꯦ ꯌꯥꯏꯌꯦ
ꯎꯝ ꯑꯁ ꯅꯪ ꯅꯁꯛ ꯌꯦꯡꯅꯤꯡꯕꯅ ꯂꯣꯏꯔꯦ ꯑꯩ ꯍꯟꯗꯛꯀꯥꯟꯁꯦ
ꯁꯤ꯭ꯌꯥ
ꯎꯗꯕ ꯀꯨꯏꯔꯦꯕ ꯅꯁꯛꯇꯣ
ꯍꯥ
ꯅꯁꯛ ꯎꯗꯕ ꯀꯨꯏꯔꯦꯕ ꯑꯗꯨꯒꯤ ꯌꯦꯡꯅꯤꯡꯕꯅ ꯂꯣꯏꯔꯦ
ꯍꯦ ꯆꯞ ꯃꯥꯟꯅꯕꯅꯦ ꯅꯍꯥꯟꯒ
ꯀꯔꯤ ꯅꯍꯥꯟꯒ ꯆꯞ ꯃꯥꯟꯅꯕꯅꯤ ꯍꯥꯏꯕꯗꯤ ꯃꯁꯛ ꯑꯣꯜꯂꯦ ꯅꯁꯝꯁꯨ ꯅꯁꯝꯁꯨ ꯌꯥꯝ ꯁꯥꯡꯂꯝꯝꯃꯦ
ꯆꯦꯁ
ꯍꯥꯟꯅꯗꯤ ꯅꯪ ꯇꯦꯟ ꯇꯦꯟꯅ ꯄꯨꯔꯝꯕꯗꯣ ꯍꯧꯖꯤꯛ ꯏꯁ ꯁꯥꯟꯅꯃꯤꯟꯅꯩ ꯀ
ꯆꯤꯟꯊꯤꯅ
ꯀꯔꯤ ꯊꯤꯟ ꯊꯤꯕꯅꯣ ꯅꯪ ꯅꯍꯥꯟꯋꯥꯏꯗꯤ ꯍꯥ ꯕꯣꯏꯀꯠ ꯈꯔ ꯄꯥꯝꯃꯤ ꯍꯥꯏꯅꯦ ꯀꯠꯇꯤ ꯏꯂꯒ ꯀ ꯀꯒ
ꯃꯗꯦ ꯑꯗꯨ ꯃꯇꯝꯗꯗꯤ ꯈꯔꯗꯤ ꯑꯉꯥꯡ ꯈꯔꯗꯤ ꯑꯉꯥꯡ ꯑꯣꯏꯔꯤꯉꯩ ꯗ ꯅꯪ ꯎꯕ ꯃꯥꯜꯂꯦ ꯎꯕꯒꯤ ꯃꯥꯜꯂꯦ
ꯍꯝ ꯍꯟꯗꯛꯇꯤ ꯅꯪ ꯅꯁꯝꯁꯨ ꯁꯥꯡꯅ ꯎꯅꯦ ꯑꯩ ꯅꯪꯕꯨ ꯎꯕꯗ
ꯍꯣꯏꯅꯦ
ꯃꯅꯤꯡꯂꯣꯝꯗ ꯌꯦꯡꯛꯄꯗ ꯑꯁ ꯅꯪꯒꯟ ꯍꯦꯂꯦ ꯍꯦ ꯍꯟꯗꯛ ꯃꯤꯅ ꯁꯝꯁꯨ ꯌꯥꯝ ꯁꯥꯡꯈ꯭ꯔꯦꯅꯦ
ꯀꯩꯅꯣ ꯅꯪ ꯅꯪ ꯅꯣꯏꯗꯣ ꯀꯩꯒꯤꯅꯕ
ꯅꯣꯛꯅꯤꯡꯕꯒꯤ ꯅꯣꯛꯄꯅꯦ ꯀꯔꯤꯔꯣ
ꯉꯁꯤ ꯑꯩ ꯅꯪꯕꯨ ꯃꯥꯡꯗ ꯎꯕꯁꯦ ꯉꯁꯤ ꯏꯕꯥꯅꯤ ꯁꯨꯃꯥꯏꯅ ꯋꯥꯔꯤ ꯁꯥꯟꯅꯒꯗꯧ ꯇꯝꯃꯝꯕ ꯃꯥꯜꯂꯦꯅꯦ
ꯑꯦ
ꯑꯩ ꯃꯪ ꯗꯀꯣ
ꯍꯣꯏ
ꯑꯩ ꯅꯪꯗꯣ
ꯎꯝ
ꯍꯩ ꯆꯥꯅꯤꯡꯉꯦ ꯍꯥꯏꯔꯒ ꯃꯤꯒꯤ ꯍꯩ ꯍꯨꯔꯥꯟꯒꯦ ꯇꯧꯒꯦ ꯇꯧꯔꯝꯕꯩ ꯋꯥꯅꯤꯗ ꯅꯪ ꯍꯩ ꯄꯥꯝꯕ ꯃꯥꯜꯂꯦꯀꯣ
ꯄꯥꯝꯃꯦꯅ
ꯑꯩ ꯈꯪꯉꯦꯕ ꯑꯗꯣ
ꯑ ꯍꯩ ꯍꯥꯏꯕꯗꯣ ꯍꯩꯅꯎ ꯍꯏꯕ ꯍꯩꯅꯧ ꯈꯛꯇꯅꯦ ꯑꯩꯗꯤ ꯀꯣ ꯆꯅꯤꯡꯕꯗꯣ
ꯑꯩꯒꯤ ꯃꯪꯗꯁꯨ ꯍꯩꯅꯧꯅꯦ ꯅꯪ ꯍꯨꯔꯥꯟꯒꯦ ꯇꯧꯔꯝꯕꯗꯨꯣ
ꯁꯦꯖ
ꯀꯩꯅꯣ ꯅꯪꯅ ꯁꯦꯖ ꯁꯦꯖ ꯍꯥꯏꯔꯤꯗꯨꯅ ꯃꯪꯗꯨꯗꯤ ꯑꯃ ꯍꯦꯛꯇ ꯃꯪꯕ ꯌꯏꯅ
ꯍꯣꯏꯅꯦ ꯍꯣꯏꯅꯦ
ꯅꯪꯗꯨ ꯅꯪꯗꯨ ꯎꯄꯥꯥꯟꯕꯤ ꯀꯕ ꯉꯝꯗ꯭ꯔꯒꯀꯣ ꯑꯁ ꯆꯥꯅꯤꯡꯕꯗꯨ ꯅꯪꯅ
ꯅꯨꯡ ꯂꯪꯕꯁꯨ ꯌꯧꯗꯦ ꯃꯄꯥꯡꯒꯜ ꯈꯔ ꯁꯣꯟꯕꯅꯤꯅ
ꯑꯖ ꯅꯨꯡꯉꯥꯏ ꯑꯣꯏꯕ꯭ꯔꯣ
ꯍꯣꯏ
ꯑꯣ꯬꯬꯬
ꯑꯗꯣ ꯅꯪ ꯂꯩꯕ ꯃꯐꯝꯗꯣ ꯅꯨꯡꯉꯥꯏꯕ꯭ꯔꯣ
ꯍꯥꯥ
ꯅꯪ ꯂꯩꯕ ꯅꯪ ꯂꯩꯐꯝ
ꯑꯥ ꯅꯨꯡꯉꯥꯏꯕꯅꯦ ꯅꯨꯡꯉꯥꯏꯕꯅꯦ
ꯌꯥꯝ ꯐꯩꯀꯣ ꯑꯗꯨꯗꯤ
ꯎꯝ ꯅꯆꯦꯗꯤ ꯑꯥ ꯑꯇꯣꯞꯄ ꯑꯥ ꯂꯥꯁ ꯋ꯭ꯔ ꯗꯣ
ꯑꯥ
ꯑ꯬꯬꯬꯬ ꯑꯩꯗꯣ ꯑꯩ ꯂꯥꯁ ꯏꯋ꯭ꯔ
ꯍꯣꯁꯇꯦꯜꯗ ꯃꯒ ꯂꯩꯔꯝꯃꯤꯅꯦꯕ ꯍꯟꯗꯛ
ꯍꯣꯁꯇꯦꯜ
ꯑ ꯎꯝ ꯑꯗꯨꯒꯤ ꯑꯗꯨꯒꯤ ꯍꯣꯁꯇꯦꯜꯗꯒꯤꯀꯣ ꯍꯦꯟꯅ ꯅꯨꯡꯉꯥꯏꯌꯦ
ꯑꯁꯤꯗꯒꯤ ꯍꯦꯟꯅ ꯍꯥꯟꯅ ꯂꯩꯔꯝꯕꯗꯣ ꯅꯨꯡꯉꯥꯏ ꯍꯥꯏꯕ
ꯅꯠꯇꯦ ꯑꯁꯤꯗ ꯑꯩ ꯍꯟꯗꯛ ꯂꯩꯌꯦꯅ
ꯑꯁꯤ ꯂꯩꯕꯁꯤꯅ ꯍꯦꯟꯅ ꯅꯨꯡꯉꯥꯏ ꯍꯥꯏꯕ ꯍꯥꯟꯅꯗꯒꯤ ꯑꯣ ꯌꯥꯏ ꯌꯥꯏ ꯌꯥꯏ
ꯎꯝ
ꯑꯗꯨꯒꯤꯅꯤ ꯅꯪ ꯅꯪ ꯅꯣꯛ ꯅꯣꯛꯂ ꯂꯩꯕꯗꯣ ꯍꯔꯥꯎꯃꯟꯕꯒꯤꯅꯦꯕ
ꯍꯣꯏ ꯍꯣꯏ ꯑꯗꯨꯒꯤꯅꯦ ꯃꯊꯡꯗꯗꯤ ꯈꯪꯉꯣꯀꯣ ꯑꯩ ꯅꯣꯛꯂꯗꯤꯀꯣ ꯑꯗꯨꯒꯤꯅꯦ ꯍꯥꯏꯕꯗꯣ
ꯑꯃꯨꯛꯀ
ꯅꯃꯥꯟꯅꯕꯤ ꯑꯃꯅ ꯍꯥꯏꯔꯛꯏꯅꯦ ꯅꯃꯥꯟꯅꯕꯤ ꯅꯪꯅ ꯈ꯭ꯋꯥꯏꯗꯒꯤ ꯂꯨꯅ ꯇꯤꯟꯅꯕꯤ ꯑꯃ ꯃꯆꯤꯟ ꯌꯥꯏ ꯀꯝꯕ ꯀꯟꯕꯗꯣ ꯅꯍꯥꯟꯋꯥꯏ
ꯈꯪꯕ꯭ꯔꯥ ꯈꯪꯉꯦꯅ
ꯈꯪꯉꯦ